ꯇꯥꯏ ꯇꯥꯏ ꯀꯩꯗꯧꯔꯤꯒ‌ꯦ
ꯑꯦꯁ ꯂꯩꯔꯝꯃꯤꯅꯦ ꯁꯨꯝ ꯅꯪꯗꯤ ꯀꯩꯗꯧꯔꯝꯃꯤꯅꯣ ꯁꯨꯝ ꯂꯩꯔꯝꯕꯅꯦꯕ
ꯑꯣ
ꯑꯩꯁꯨ ꯁꯨꯝ ꯂꯩꯔꯝꯝꯕꯅꯤꯗ ꯋꯥꯀꯤꯡ ꯆꯠꯂꯤꯌꯦ
ꯑꯣ
ꯕ꯭ꯔꯦꯛꯐꯥꯁꯀꯤ ꯌꯦꯔꯨꯝ ꯂꯧꯕꯨ ꯀꯣꯏꯂꯔꯒꯤ ꯃꯔꯨꯝꯂꯥ ꯀꯩꯅꯣ ꯈꯪꯗꯦ ꯅꯨꯡꯉꯥꯏꯇꯦꯅꯦ
ꯑꯣ ꯌꯦꯔꯨꯝ ꯑꯉꯥꯡꯕ꯭ꯔꯣ
ꯍꯣꯏ ꯑꯉꯥꯡꯕꯗꯣ
ꯑꯣ ꯑꯉꯥꯡꯕ ꯑꯥ ꯀꯣꯏꯂꯔꯒꯤ ꯑꯣꯏꯗꯣꯏꯅꯦ
ꯑꯥ ꯐꯣꯞꯄ ꯅꯨꯡꯉꯥꯏꯇꯦꯅꯦ
ꯎꯝ ꯕ꯭ꯔꯣꯏꯂꯔ ꯃꯔꯨꯝꯅ ꯑꯃꯨꯛ ꯉꯧꯋꯤꯗꯅ
ꯎꯝ ꯌꯦꯔꯨꯝ ꯃꯆꯨꯁꯦ
ꯑꯁ ꯉꯔꯥꯡ ꯇꯨꯝꯒꯗꯧꯕ ꯏꯃꯥꯏ ꯄꯦꯝꯃ ꯍꯥꯟꯅ ꯑꯔꯨꯟꯒꯤ ꯇꯨꯝꯕꯝꯗꯣ ꯑꯁ ꯃꯥ ꯉꯥꯛꯇꯥ
ꯃꯥꯥꯒꯅ ꯇꯨꯝꯗ꯭ꯔꯕꯣ
ꯑꯁ ꯇꯨꯝ ꯌꯥꯗꯦꯗ ꯑꯃꯨꯛ
ꯑꯣ
ꯈ꯭ꯋꯥꯏ ꯑꯍꯟꯒꯤꯗꯨꯗ ꯑꯃꯨꯛ ꯆꯪꯉꯒ ꯃꯥꯏ ꯑꯗꯨꯅ ꯈꯔ ꯐꯒꯗ꯭ꯔꯥꯅ ꯑꯃꯨꯛ ꯑꯗꯨ ꯑꯃꯨꯛ ꯊꯣꯛꯂꯛꯄ
ꯎꯝ ꯑꯍꯟꯈꯤꯗꯤ ꯀꯅꯥ ꯑꯍꯟ ꯑꯍꯟꯒꯤ ꯍꯥꯏꯔꯣ
ꯑꯥ ꯅꯝꯕꯣꯜꯒꯤ
ꯎꯝ
ꯃꯥꯖꯦ ꯃꯃꯥꯡꯗꯗꯤ ꯈꯔ ꯐꯗꯥꯏꯅꯦ
ꯑꯁ ꯍꯟꯗꯛꯇꯤ ꯏꯃꯥꯏꯄꯦꯝꯃ ꯍꯥꯟꯅ
ꯍꯤꯗꯥꯛ ꯍꯤꯗꯥꯛ ꯅꯨꯡ ꯀꯥꯞꯊꯣꯛꯇꯕꯩ ꯑꯣꯏꯔꯝꯅꯤꯗ
ꯃꯣꯏ ꯀꯩꯝ ꯍꯥꯠ ꯀꯩꯅꯣ ꯇꯧꯗ꯭ꯔꯖꯥꯅꯤꯗ
ꯎꯝ ꯃꯃꯥꯡ ꯑꯈꯣꯏ ꯂꯩꯕꯗꯣ ꯈꯔ ꯐꯗꯥꯏꯅꯦ ꯀꯌꯥ ꯂꯩꯇꯗꯥꯏꯅꯦ
ꯑꯗꯨ-ꯑꯗꯨꯕꯨꯗꯤ ꯂꯩꯇ꯭ꯔꯅ ꯑꯩꯈꯣꯏꯅ ꯑꯗꯨꯝ ꯍꯥꯜꯂꯤꯗꯅ ꯑꯗꯨꯝ
ꯑꯥ
ꯑꯩꯈꯣꯏꯒꯤꯗꯤ ꯑꯗꯨꯝ ꯍꯥꯠꯂꯤꯗꯅ ꯑꯗꯨꯝ
ꯎꯝ ꯍꯣꯏꯅꯦ ꯍꯤꯗꯥꯛ ꯅꯨꯡꯗꯥꯛꯁꯨ ꯑꯗꯨꯝ ꯀꯩꯅꯣ ꯇꯧꯔꯒ ꯁꯦꯡꯉꯤꯗꯅ
ꯎꯝ ꯃꯣꯏ ꯍꯥꯞꯇ꯭ꯔꯕ ꯀꯩꯅꯣ ꯈꯪꯗꯦꯕ ꯑꯁ ꯃꯥꯏ ꯇꯨꯝ ꯌꯥꯗꯗꯅ ꯑꯍꯥꯟꯕꯩ ꯑꯍꯨꯝ ꯃꯔꯤ ꯊꯣꯛꯂꯝꯃꯤ ꯑꯦꯁ ꯃꯁꯤꯗꯤ ꯌꯥꯝ ꯐꯃꯨꯡꯗꯣ ꯌꯥꯝ ꯅꯥꯟꯅ ꯊꯥꯕꯅꯦ ꯍꯟꯗꯛ ꯑꯅꯧꯕ ꯆꯪꯉꯛꯄꯗꯣ
ꯎꯝ
ꯑꯩꯈꯣꯏ ꯃꯅꯤꯡꯒꯤꯗꯣ ꯌꯥꯝ ꯅꯥꯟ ꯊꯥꯕꯗꯨꯗ ꯑꯦ ꯑꯁꯤꯗꯤ ꯐꯔ ꯃꯥꯜꯂꯦꯅ ꯇꯧꯔꯒ ꯇꯨꯝꯃꯨꯕꯨ ꯃꯔꯤ ꯃꯉꯥꯗꯤ ꯊꯣꯛꯂꯛꯑꯕ ꯑꯗꯨꯝ ꯍꯥꯠꯄ ꯑꯗꯨꯝ ꯍꯥꯠ ꯑꯗꯩꯗꯤ ꯗꯛ ꯑꯩꯅ ꯀꯥꯁꯤꯜ ꯋꯥꯜ ꯂꯣꯝꯒꯤꯗꯣ ꯈꯤꯇꯪ ꯀꯣꯟ ꯁꯨꯞꯆꯤꯜꯂꯥ ꯂꯩꯕꯗꯨꯗ ꯗꯛ ꯇꯤꯡꯈꯠꯂꯨꯕ ꯄꯔꯦꯡ ꯁꯥꯜꯅ ꯂꯩꯔꯝꯃꯦ ꯑꯁ ꯃꯁꯤꯗꯤ ꯍꯥꯠ ꯌꯥꯔꯣꯏꯅ ꯍꯧꯒꯠꯂꯒ ꯑꯃꯨꯛ ꯑꯍꯟꯒꯤꯗꯨ ꯆꯪꯉ ꯑꯃꯨꯛ ꯇꯨꯝꯃꯨꯔꯦ ꯑꯔꯄꯤꯜ ꯃꯅꯥꯛꯀꯤꯗꯨꯗ
ꯑꯩꯈꯣꯏꯒꯤ ꯃꯥꯁꯦ ꯀꯥꯡꯈꯟꯒꯨꯝꯕ ꯑꯗꯨꯝ ꯊꯥꯖꯤꯜꯂꯥ ꯊꯝꯕꯁꯨꯀꯣ ꯃꯥꯁꯦ ꯑꯗꯨꯝ ꯀꯩ ꯍꯥꯏꯁꯤꯔꯥ ꯑꯗꯨꯝ ꯌꯥꯝꯕꯅꯦ
ꯎꯝ
ꯑꯗꯨ ꯃꯥꯡꯗ ꯀꯥꯡꯈꯜꯒꯨꯝꯕ ꯑꯗꯨꯝ ꯍꯧꯒꯠꯂꯒ ꯑꯗꯨꯝ ꯊꯝꯃꯤꯅꯦꯀꯣ
ꯊꯦꯡꯉꯖꯨ ꯊꯦꯡꯅ ꯌꯨꯝꯗ ꯍꯟꯕꯅ ꯐꯔꯖꯥꯠꯅꯤꯗꯅ
ꯁ꯭ꯇꯥꯔ ꯑꯅꯤꯗꯨꯅ ꯍꯥꯏꯌꯦꯕ ꯉꯔꯥꯡ ꯌꯥꯝ ꯁꯤ ꯃꯥ ꯂꯩꯕ ꯍꯧꯔꯛꯑꯅꯦ꯫
ꯎꯝ ꯅꯍꯥꯟꯗꯤ ꯃꯩ ꯃꯩ ꯃꯨꯜꯂꯤꯉꯩꯗꯕꯨ ꯃꯩ ꯃꯨꯜꯂꯤ ꯑꯁ ꯃꯁꯥꯗꯕꯨ ꯀꯥꯔꯤ ꯍꯥꯏꯗꯅ ꯍꯗꯤ ꯑꯦꯁ ꯃꯩꯗꯤ ꯃꯇꯤꯗꯉꯥꯏ ꯀꯥꯀꯥ ꯂꯩꯅꯦ
ꯃꯣꯏ ꯃꯣꯏ ꯃꯠ ꯄꯣꯏꯁꯥ
ꯌꯥ ꯀꯩꯅꯣꯒꯤ ꯊꯣꯑꯝꯗꯥꯏ ꯃꯩ ꯇꯤꯄꯥꯁꯨ ꯄ ꯇꯧꯤꯗꯅ
ꯑꯥ
ꯑ ꯂꯩꯕ ꯑꯗꯨꯝ ꯍꯧꯔꯦꯗ
ꯎꯝ ꯑꯁ ꯃꯨꯊꯠꯄꯁꯦ ꯌꯥꯝ ꯂꯨꯕꯅꯤꯅ ꯃꯥꯁꯦ
ꯎꯝ ꯃꯥꯏꯥꯏ ꯃꯔꯨꯝ ꯀꯣꯛꯁꯤꯟꯈ꯭ꯔꯗ ꯃꯥꯏ ꯃꯇꯝꯗꯨ ꯌꯧꯔꯛꯀꯥꯟꯗ ꯅꯪ ꯃꯊꯟꯇ ꯑꯣꯟꯖꯔꯤꯑꯕꯗꯣ
ꯎꯝ ꯑꯁ ꯃꯥꯅ ꯃꯆꯥ ꯑꯣꯟꯕꯁꯦ ꯑꯣꯍ ꯌꯥꯝ ꯌꯥꯝꯈ꯭ꯔꯦ ꯑꯣꯟꯕꯅꯦꯍꯦ
ꯨ ꯀ
ꯃꯔꯨꯝ ꯀꯩꯅꯣ ꯂꯩꯔꯤꯉꯩꯗꯨꯅ ꯑꯩꯈꯣꯏꯒꯤ ꯃꯩ ꯈꯨ ꯀꯥꯝꯕꯗꯣ ꯑꯗꯨꯒꯨꯝꯕꯅ ꯀꯥꯝꯊꯣꯛꯑꯗꯤꯀꯣ ꯈꯔ ꯐꯕꯅꯦꯕ ꯑꯣꯟ ꯃꯥ ꯍꯔꯗꯤꯦ ꯑꯦꯁ
ꯃꯐꯝꯗꯨ ꯈꯪꯗ ꯃꯣꯏꯁꯤꯦ ꯑꯩꯅꯦꯟ ꯅꯥꯏꯌꯦꯕ
ꯑꯥ
ꯑꯃꯗ ꯑꯆꯧꯕꯗꯨꯅ ꯐꯠꯇꯦꯅ ꯆꯦꯜꯑꯒ ꯆꯦꯟꯈꯤꯅꯤꯗꯅ ꯃꯣꯏꯅ ꯑꯃꯨꯛ ꯅꯩꯁꯤꯜꯂꯒ ꯑꯗꯨꯝ ꯁꯤꯤꯛ ꯂꯩꯗꯣꯏꯅꯤ ꯍꯦꯛ ꯍꯥꯞ꯭ꯔꯦꯕꯣ
ꯎꯝ
ꯎ
ꯑꯣ ꯃꯕ ꯦꯔ ꯑ ꯆ ꯑꯃꯨ ꯅꯅꯥꯍꯅꯤ ꯁꯥ ꯁ ꯁ ꯊꯣꯂꯥꯏꯅꯦꯍꯦ ꯈꯣꯡꯒ꯭ꯔꯥꯎꯒꯗ ꯁꯥ ꯊꯣꯛꯂꯛꯄ ꯍꯧꯔꯏꯅꯦ ꯍꯥꯏꯕꯗ ꯍꯣꯏ ꯃꯥ ꯂꯩꯕꯕꯁꯤ ꯀꯌꯥ ꯊꯣꯛꯇ꯭ꯔꯕꯅꯤꯅ ꯑꯩꯈꯣꯏꯅ ꯈ ꯈꯔ ꯁꯦꯡꯕ ꯈꯣꯠꯄ ꯇꯧꯕꯅꯤꯅꯀꯣ ꯏꯕꯥꯅꯤꯒꯤ ꯖꯒꯥꯗꯗꯤꯀꯣ ꯇꯧꯗꯕꯅꯦꯕ
ꯑꯃꯨꯛ ꯍꯥꯂꯤꯁꯤ ꯏꯕꯥꯅꯤꯅꯦ ꯄꯨꯟ ꯄꯨꯟ ꯇꯧꯔꯛꯑꯣ
ꯑꯥ ꯑꯣ
ꯅꯣꯏ ꯍꯟꯗꯛꯤꯁꯨ ꯍꯥꯠꯄ ꯍꯥꯜꯂꯝꯃꯔꯣꯏ
ꯎꯝ ꯑꯔꯦ ꯦ ꯑꯦꯁ ꯄꯤꯗꯨꯕ ꯀꯩꯅꯣ ꯇꯧꯔꯒ ꯍꯥꯥ ꯇ ꯃꯤꯗꯤ ꯀꯞꯊꯏꯒ ꯃꯅ ꯎꯝ
ꯃꯥ ꯃꯥ ꯁꯥꯄ ꯑꯁ ꯃꯥꯥꯏ ꯅꯨꯡꯁꯥ ꯁꯥꯔꯀꯥꯟꯗ ꯃꯥꯒꯤ ꯐꯤꯖꯤꯠꯇꯨ ꯆꯠꯄ ꯃꯌꯥꯝ ꯂꯦꯡ ꯂꯦꯡ ꯂꯦꯡ ꯆꯠꯄ ꯃꯌꯥꯝ ꯄꯨꯔꯥ ꯑꯣ ꯑꯗꯨ ꯑꯗꯨ ꯇꯅꯤ ꯑ ꯇꯨꯝꯃꯗꯤ ꯉꯃꯤ
ꯍꯩꯅꯕ ꯍꯥꯏꯅ ꯑꯣꯏꯔꯝꯁꯨ
ꯃꯣꯏ ꯇꯨꯝꯕꯗꯤ ꯉꯝꯃꯦꯕ ꯑꯗꯨꯝ ꯆꯤꯛꯇ꯭ꯔꯒꯗꯤ
ꯃꯣꯏꯗꯤ ꯀ ꯁ ꯇꯥꯃꯩꯁ ꯃꯣꯏꯁꯤ ꯂꯩꯌꯦ ꯈꯣꯠꯂꯦ ꯇꯨꯝꯕ ꯌꯥꯗꯦ ꯒꯤꯗꯤ ꯁꯦꯡꯗꯅ ꯈꯣꯠꯇꯅ ꯀꯥꯞꯅ ꯇꯧꯗꯦꯕ
ꯎꯝ
ꯂ ꯀ ꯃꯤ ꯍꯅꯤꯅ
ꯍ
ꯃꯦꯗꯥ ꯑꯍꯥꯏ ꯍꯅ
ꯐꯠꯇꯦ ꯐꯅ ꯂꯩꯗꯧ ꯃꯥꯜ ꯃꯣꯏ ꯐꯅꯌꯥꯝ ꯂꯩꯌꯦꯕ ꯑꯗꯨꯝ ꯉꯔꯥꯡꯅ ꯀꯩꯅꯣ ꯇꯧꯕꯗꯨꯕꯣꯛꯇ
ꯎꯝ ꯎꯝ ꯁꯤꯒꯤ ꯅꯥꯀꯟꯁꯨ ꯀꯩꯅꯣꯝ ꯁꯣꯛꯏꯅꯦ ꯐꯣꯔꯁꯟ ꯑꯃ ꯇꯦꯝꯒꯥꯏꯔꯤꯅꯤ ꯂꯩꯒ ꯊꯥꯗꯧ ꯃꯥꯜꯂꯦ
ꯑꯣ ꯀꯩꯅꯣ ꯎ ꯍꯧꯕ ꯄꯔꯦꯡꯒꯤꯔꯣ ꯀꯩꯅꯣ ꯁꯣꯝ ꯅꯥꯀꯟꯒꯤꯗꯨꯔꯣ
ꯍꯣꯏ
ꯑꯣ
ꯑꯩꯈꯣꯏꯒꯤ ꯇꯨꯔꯦꯟ ꯇꯨꯔꯦꯜ ꯐꯦꯟꯁꯤꯡ ꯈꯥꯕꯗꯣ
ꯑꯣ
ꯑꯗꯨꯒꯤ ꯄꯔꯦꯡꯗꯣ
ꯃꯣꯏ ꯂꯩ ꯂꯩꯕꯥꯛꯄꯨꯗꯤ ꯊꯣꯟꯕꯅꯦ ꯊꯣꯟꯕꯅꯦ
ꯐꯨꯠ ꯐꯨꯠ ꯄꯥꯠꯀꯤ ꯇꯣꯉꯥꯟꯅ ꯇꯧꯔꯒ ꯑꯃꯨꯛ ꯁꯣꯝ ꯅꯥꯀꯟꯒꯤꯗ ꯀꯩ ꯀꯩꯅꯣ ꯊꯥꯗꯧ ꯃꯥꯜꯂꯦ ꯅꯥꯄꯤ ꯌꯥꯝ ꯊꯥ ꯅꯥꯄꯤ ꯊꯥꯕ ꯌꯥꯝ ꯀꯜꯂꯦ ꯁꯤꯒꯤꯁꯦ ꯑꯩꯈꯣꯏꯒꯤ ꯗꯦꯕꯇꯥꯥꯁꯦ ꯎꯝ ꯑꯦꯅꯤꯃꯜ ꯍꯥꯎꯁꯀꯗꯤ ꯄꯨꯛꯂꯪ ꯂꯪꯑꯦꯅꯦ ꯅꯥꯄꯤ
ꯎꯝ
ꯅꯥꯄꯤ ꯊꯥꯏ ꯑꯗꯨꯁꯨ
ꯑꯣ
ꯅꯨꯡꯁꯥꯁꯦ ꯑꯃꯨꯛ ꯇꯧꯒꯗꯣꯔꯤꯕ꯭ꯔꯥ
ꯁꯤ ꯂꯣꯏ ꯇꯧꯔꯛꯀꯗꯧ ꯃꯥꯜꯂꯦ ꯃꯥ ꯂꯩꯔꯤꯉꯩꯗ ꯀꯥꯏꯅ ꯇꯧ ꯇꯧꯔꯝꯃꯅꯦꯕ
ꯅꯥꯄꯤ ꯊꯥꯗꯧ ꯍꯩ ꯔꯥ ꯊꯥꯕꯅ ꯐꯩꯗ ꯎ ꯋꯥ ꯊꯥꯗꯧ ꯃꯍꯨꯠꯇ ꯆꯥꯕ ꯌꯥꯕ ꯃꯥꯅ ꯆꯥꯔꯖꯔꯖꯨ ꯑꯈꯣꯏꯅ ꯆꯥꯔꯖꯔꯖꯨ ꯁꯥꯇ꯭ꯔꯅ ꯆꯥꯔꯖꯔꯖꯨ ꯃꯤ ꯑꯃꯒꯤ ꯃꯕꯨꯛꯇꯤ ꯊꯜꯂꯤꯗꯅ
ꯁꯤꯒꯤ ꯄꯔꯦꯡꯁꯦ ꯍꯥꯟꯅ ꯍꯥꯏꯅꯧ ꯊꯥꯔꯦ ꯃꯤꯌꯥꯝꯅ ꯃꯌꯥꯝ ꯃꯤ ꯃꯌꯥꯝ ꯆꯥꯕ ꯐꯪꯉꯤꯗꯅꯀꯣ
ꯎꯝ
ꯑꯗꯨꯃꯥꯏꯅ ꯊꯥꯔꯝꯃꯗꯤ ꯌꯥꯝ ꯀꯥꯟꯅꯩꯗꯅ
ꯎ ꯊꯥꯔ ꯀꯩꯗꯧꯗꯣꯏꯅꯣ ꯑꯣ ꯆꯥꯕ ꯌꯥꯕ ꯑꯣꯏꯅ ꯊꯥꯔꯒ
ꯎꯝ
ꯍꯥꯏꯗꯤ ꯑꯔꯥꯞꯄ ꯑꯃꯅ ꯑꯗꯨꯝ ꯆꯥꯖꯩꯗꯅ ꯃꯤ ꯑꯃꯒꯤꯗꯦ ꯐꯝ
ꯎꯝ
ꯏꯅꯧ ꯊꯥꯔꯁꯨ ꯆꯥꯕ ꯌꯥꯕ ꯊꯥꯔꯗꯤ ꯃꯥꯡꯗ꯭ꯔꯦ
ꯃꯤꯒꯤꯁꯨ ꯀꯥꯟꯅꯍꯧꯕ
ꯇꯧꯒꯗꯝ ꯗꯦꯟꯇꯦꯜ ꯂꯣꯝꯗꯒ ꯀꯩꯅꯣ ꯇꯧꯋꯦꯅ ꯆꯧꯀꯤ ꯑꯩꯈꯣꯏꯒꯤ ꯆꯧꯀꯤꯒ ꯊꯝꯃꯒ ꯔꯥꯎꯟ ꯆꯠꯄ ꯌꯥꯎꯔꯤꯕ꯭ꯔꯣ ꯎꯔꯕꯣ
ꯗꯦꯟꯇꯦꯜꯒꯤ
ꯍꯔꯕꯦꯜ ꯒꯥꯔꯗꯦ ꯑꯃ ꯂꯩꯕꯗꯣ
ꯑꯣ ꯀꯩꯅꯣꯒꯤ ꯅ꯭ꯌꯨ ꯒꯦꯠꯀꯤ ꯍꯦꯛ ꯊꯪꯅꯕꯩꯗꯣ
ꯍꯣꯏ ꯍꯣꯏ ꯑꯩꯈꯣꯏꯒꯤ ꯋꯦꯁꯇꯔꯟ ꯆꯦ ꯈꯔ ꯈꯔ ꯊꯝꯕꯗꯣ ꯑꯗꯨꯒ ꯊꯝꯃꯦ ꯀꯩꯅꯣ ꯆꯠꯂꯒ ꯑꯝꯇ ꯌꯦꯡꯉꯣ ꯅꯥꯄꯤ ꯂꯣꯏ ꯊꯥꯏꯗꯅ ꯃꯈꯥꯒꯤꯗꯣ ꯑꯗꯒꯤ ꯆꯧ ꯀꯤ ꯑꯩꯈꯣꯏꯒꯤ ꯀꯔꯤ ꯍꯥꯏꯁꯤꯔ ꯋꯦꯁ ꯑꯩꯈꯣꯏꯒꯤ ꯇ ꯋꯦꯁꯇꯔꯟꯒꯤ ꯆꯧꯀꯤ ꯑꯃ ꯂꯩꯕꯗꯣ ꯑꯗꯨꯒꯨꯝꯕ ꯊꯥꯏ ꯅꯨꯡꯗꯥꯡ ꯅꯨꯡꯗꯥꯡ ꯋꯥꯔꯝ ꯗꯒꯨꯝꯕ ꯑꯗꯨꯒꯨꯝꯕꯗꯤ ꯐꯝꯕ ꯅꯨꯡꯉꯥꯏꯅꯤ
ꯑꯣ
ꯅꯨꯄꯤꯁꯤꯡꯒ ꯇꯧꯔꯒ
ꯑꯗꯨꯝ ꯃꯤ ꯆꯪ ꯌꯥꯕ꯭ꯔꯕ
ꯃꯥꯔꯕꯜ ꯒꯥꯔꯗꯦꯟ ꯃꯅꯨꯡ ꯅꯠꯇꯕ ꯃꯄꯥꯟꯒꯤ ꯁꯣꯔꯣꯛ ꯃꯇꯥꯏꯒꯤꯗꯣ ꯃꯄꯥꯥꯉꯗꯨꯗ ꯅꯨꯒꯦꯠꯗꯦꯛꯀꯨ ꯇꯧꯔꯀꯥꯟꯗ ꯀꯣꯇꯔꯒꯤ ꯊꯣꯛꯂꯛꯄꯗ ꯌꯦꯂꯣꯝꯗ ꯅ꯭ꯌꯨ ꯒꯦꯠꯀꯤ ꯂꯩꯕꯗꯣ ꯑꯗꯨꯒꯤ ꯍꯥꯔ ꯑꯥꯎ
ꯎꯝ
ꯆꯦꯛ ꯆꯟꯕꯗꯣ ꯃꯇꯦꯛ ꯑꯃ ꯂꯩꯕꯥꯛꯀ ꯍꯩꯔꯒ ꯇꯧꯕꯗꯣ ꯑꯗꯣ
ꯀꯩꯅꯣꯒꯤ ꯒꯦꯁ ꯍꯥꯎꯁꯀꯤꯁꯨ ꯐꯖꯅ ꯁꯦꯝꯒꯠꯂ ꯃꯥꯜꯂꯦꯅꯦ
ꯒꯥꯏ ꯍꯥꯎꯁ ꯀꯤꯗꯣ ꯍꯣꯏ ꯍꯣꯏ ꯐꯖꯅ ꯁꯦꯝꯒꯠꯂꯦ ꯅꯍꯥꯟ ꯑꯃꯨꯛ ꯂꯩꯕꯥꯛ ꯍꯩꯕꯗꯣ
ꯎꯝ ꯎꯝ
ꯅꯥꯄꯤꯒ ꯂꯣꯏ ꯊꯥ ꯂꯩꯔꯝꯃꯦ ꯑꯩꯅ ꯑꯃꯨꯛ ꯁꯤꯗꯤ ꯑꯩꯒꯣꯟꯗ ꯌꯝꯈꯅꯥ ꯇꯥꯔꯤꯉꯩꯗ ꯅꯨꯡꯗꯥꯡꯗ ꯆꯪꯕꯒꯣ ꯅꯥꯄꯤꯒꯤꯁꯦ ꯂꯣꯏ ꯊꯥ ꯂꯩꯔꯝꯃꯦ
ꯑꯩꯅ ꯇꯥꯏꯉꯩꯗꯗꯤ ꯀꯩꯅꯣ ꯇꯧꯕꯅꯦꯕ ꯃꯣꯏ ꯂꯩꯕꯥꯛꯀ ꯂꯣꯏ ꯇꯦꯝꯗꯅ ꯑꯗ ꯃꯇꯥꯏ ꯃꯇꯥꯏꯗꯨꯕꯨꯗꯤ ꯃꯣꯏ ꯃꯅꯥ ꯀꯩꯅꯣ ꯇꯧ ꯍꯥꯏꯊꯔ ꯄꯥꯝꯃꯦ ꯑꯗꯨꯒ ꯄꯔꯦꯡꯉ ꯊꯥꯍꯧꯔꯝꯃꯦꯕ
ꯎꯝ ꯑꯦꯚꯔꯒ꯭ꯔꯤꯟ ꯇ꯭ꯔꯤꯒ ꯊꯥꯔꯗꯅ ꯌꯥꯝ ꯁ ꯂꯪꯇꯦꯡ ꯂꯪꯍꯧꯕꯦ ꯑꯦꯅꯤꯕꯜ ꯍꯥꯎꯆ ꯊꯥꯔꯦ ꯑꯗꯒꯤ ꯅ꯭ꯌꯨ ꯒꯦ ꯂꯣꯝꯗ ꯊꯥꯔꯦ ꯁꯤꯒꯤ ꯃꯣꯏ ꯃꯥꯏ ꯀ꯭ꯋꯥꯇꯔ ꯂꯩꯕꯗꯣ ꯑꯗꯨꯋꯥꯏꯗ ꯊꯥꯔꯦ ꯍꯧꯖꯤꯛꯁꯤꯗ ꯑꯃꯨꯛ ꯊꯥꯔꯛꯑꯗꯤ
ꯃꯥꯁꯨ ꯃꯥ ꯂꯩꯔꯤꯉꯩꯗ ꯇꯧꯔꯣꯏꯅ ꯇꯧꯅꯤꯗ
ꯅꯨꯡꯁꯥꯁꯤꯃ ꯇꯧꯗꯧꯔꯤꯕ꯭ꯔꯥ ꯀꯩꯅꯣ ꯈꯪꯗꯦ ꯅꯣꯡ ꯈ ꯃꯥꯡꯉꯗꯤ ꯍꯣꯔꯦꯟ ꯆꯥꯡ
ꯁꯥꯔꯁꯨ ꯄꯨꯡ ꯇꯔꯥꯒꯤ ꯃꯇꯨꯡ ꯁꯥꯔꯗꯤ ꯐꯅꯤ
ꯑꯩꯈꯣꯏꯗꯤ ꯆꯪꯉ ꯇꯨꯝꯕ ꯌꯥꯔꯣꯏꯗꯣꯏꯅꯦ ꯅꯨꯡꯁꯥ ꯁꯥꯔꯗꯤ
ꯑꯣ ꯖꯤꯡꯒ ꯅꯛꯄꯔ ꯀꯩꯅꯣꯕ
ꯆꯤꯡꯒ ꯌꯥꯝ ꯅꯛꯑꯦ ꯁꯤꯂꯤꯡꯁꯨ ꯊꯥꯕꯤꯗ꯭ꯔꯦ ꯑꯗꯣ ꯏꯁꯀꯥꯏꯗꯒꯤ ꯈꯥꯡꯗ ꯍꯤꯞꯄ ꯆꯞ ꯃꯥꯟꯅꯕꯅ ꯊ ꯣꯁꯥꯔ ꯁꯥꯕ ꯃꯇꯝꯗ ꯑꯗꯨꯝ ꯄꯨꯡ ꯑꯍꯨꯝ ꯄꯨꯡ ꯃꯔꯤ ꯇꯥꯔꯒꯗꯤ ꯄ ꯏꯪꯡ ꯏꯪꯡ ꯏꯪꯗꯦ
ꯑꯣ ꯅꯨꯡꯊꯤꯟꯗꯗꯤ ꯑꯃꯨꯛ ꯅꯨꯡꯁꯥ ꯁꯥꯔꯤ ꯉꯝꯗꯕ
ꯑꯥꯎ ꯅꯨꯡꯁꯤꯠ ꯑꯗꯨꯝꯒꯅꯣ ꯇꯧꯕꯅꯤꯅ
ꯁꯠꯄꯅꯤꯅꯀꯣ ꯅꯨꯡꯁꯤ ꯑꯗꯨꯝ ꯆꯪꯕꯅꯤꯅ
ꯑꯍꯥ
ꯀꯅꯥꯅꯣꯅꯦ ꯐꯣꯟ ꯑꯗꯨꯝ ꯇꯧꯕ ꯂꯩꯔꯦꯅꯦ ꯎꯝ ꯍꯦꯍꯦꯅꯣꯡ ꯎ ꯃꯦꯆꯤꯟꯁꯨ ꯂꯩ ꯅꯨꯡꯁꯥꯁꯨ ꯁꯥꯗꯣꯔꯒꯦ ꯇꯧꯔꯦ
ꯑꯣ ꯇꯥꯕ ꯃꯇꯝꯝꯗꯤ ꯑꯗꯨꯅꯣ ꯏꯅꯣ ꯏꯂ ꯎꯎꯗ꯭ꯔꯣꯅꯣ
ꯑꯩꯈꯣꯏ ꯂꯧ ꯍꯟꯗꯛꯇꯤ ꯈꯤꯃ ꯈꯤꯇꯥꯡ ꯎꯋꯣ
ꯑꯣ
ꯍꯥꯟꯅ ꯂꯣꯏ ꯍꯟꯗꯣꯛꯄꯗꯣ ꯍꯟꯗꯛꯇꯤ ꯃꯆꯥ ꯑꯃ ꯑꯣꯏ ꯍꯥꯏꯇꯥꯔꯦ
ꯑꯣ ꯑꯗꯨ
ꯂꯧ ꯎꯁ ꯍꯧꯔꯦ ꯂꯤꯡꯈ꯭ꯔꯦ ꯑꯩꯈꯣꯏꯗꯤ ꯂꯤꯡꯕꯅꯦ
ꯑꯣ ꯏꯁꯤꯡ ꯂꯩꯔꯕꯕ
ꯑꯦ ꯑꯩꯈꯣꯏꯗꯤ ꯏꯁꯤꯡ ꯑꯗꯨꯝ ꯐꯪꯉꯦ ꯏꯁꯤꯡ ꯍꯥꯏꯗꯤ ꯇꯨꯔꯦꯟꯒꯤꯅꯦ
ꯑꯣ
ꯇꯨꯔꯦꯟꯒꯤ ꯏꯁꯤꯡ ꯑꯗꯨꯝ ꯂꯧꯕꯅꯦꯕ ꯏꯁꯤꯡꯗꯣ ꯑꯗꯨꯗ ꯑꯩꯈꯣꯏꯗꯤ ꯅꯣꯡ ꯆꯨꯒꯦꯔꯥ ꯆꯨꯔꯣꯏꯒꯦꯔꯥ ꯂꯧ ꯃꯇꯝꯗꯗꯤ ꯑꯗꯨꯝ ꯃꯇꯝ ꯆꯥꯅ ꯑꯗꯨꯝ ꯇꯧ ꯌꯥꯏꯕ
ꯏꯁꯤꯡ ꯏꯁꯤꯡ ꯃꯥꯏꯁꯤꯡ ꯌꯥꯝ ꯅꯨꯡꯉꯥꯏꯅꯦ ꯑꯗꯨꯗꯤ ꯑꯗꯨ ꯂꯧ ꯐꯔꯝꯒꯅꯤꯍꯦ
ꯂꯧꯗꯤ ꯑꯗꯨꯝ ꯐꯩ ꯑꯗꯨꯅ ꯑꯩꯈꯣꯏ ꯑꯩꯈꯣꯏꯒꯤ ꯖꯒꯥꯁꯦ ꯃꯤ ꯑꯗꯨꯝ ꯎꯅꯤꯡꯉꯦꯕ ꯍꯥꯏꯗꯤ ꯑꯩꯈꯣꯏꯗꯤ ꯆꯍꯤ ꯆꯍꯤꯒꯤ ꯑꯗꯨꯝ ꯁꯥꯟꯗꯣꯛꯄꯅꯦꯕ
ꯑꯣ
ꯁꯟꯗꯣꯛꯄꯗꯣ ꯑꯩꯈꯣꯏ ꯃꯃꯥꯡ ꯑꯩꯈꯣꯏ ꯀꯨꯏꯔꯦ ꯂꯧ ꯎꯗꯕ
ꯑꯣ
ꯐꯧꯒꯤ ꯑꯣꯏꯅ ꯁꯟꯗꯣꯛꯄ ꯍꯥꯏꯇꯥꯔꯦ
ꯑꯣ ꯁꯪꯉꯝꯗ ꯀꯌꯥ ꯀꯌꯥꯅꯣ
ꯁꯪꯉꯝ ꯑꯗꯨ ꯑꯩꯈꯣꯏꯗꯤ ꯁꯪꯉꯝ ꯀꯌꯥꯒꯅꯣ ꯇꯧꯔꯤꯦꯗ ꯑꯩꯈꯣꯏ ꯑꯩꯈꯣꯏ ꯕꯥꯅ ꯁꯤꯁꯨ ꯇꯧꯔꯒ ꯑꯁꯨꯛ ꯂꯧꯕꯗ ꯕꯣꯔꯥ ꯆꯅꯤ ꯂꯧꯕꯗ ꯑ ꯂꯧꯒꯗꯕ ꯑꯁꯨꯛ ꯂꯧꯗꯕ ꯂꯩꯌꯦꯕ ꯑꯩꯁꯨ ꯐꯖꯅ ꯍꯪꯗꯦ ꯌꯨꯝꯗ ꯀꯌꯥ ꯂꯩꯇꯕꯅꯤꯅ
ꯅꯣꯏ ꯌꯦꯡꯉ ꯆꯥꯟꯅꯕꯤ ꯑꯃ ꯑꯃꯨꯛ ꯂꯩꯔꯝꯒꯅꯦꯕ ꯁꯤ ꯂꯧꯅꯕꯩꯁꯤ
ꯍꯣꯏ ꯑꯥꯎ
ꯑꯩꯈꯣꯏ ꯑꯩꯈꯣꯏ ꯁꯤꯒꯤꯅ ꯁꯪꯉꯝ ꯑꯃ ꯎꯕꯗ ꯕꯣꯔꯥ ꯃꯉꯥ ꯕꯣꯔꯥ ꯑꯆꯧꯕ ꯑꯃ ꯀꯩꯅꯣꯗꯣ
ꯎꯝ ꯕꯣꯔꯥ ꯆꯅꯤ ꯕꯣꯔꯥ ꯈꯪꯗꯦꯅꯦ ꯆꯥꯝꯃ ꯌꯥꯡꯈꯩꯗ ꯕꯣꯔꯥ ꯀꯨꯟꯊ꯭ꯔꯥ ꯅꯤꯐꯨ ꯑꯃ ꯂꯧꯔꯝꯒꯗ꯭ꯔꯥ
ꯑꯣ
ꯎ ꯑꯩꯈꯣꯏꯗꯤ ꯂꯧ ꯂꯧ ꯎꯅꯕ ꯃꯤ ꯂꯧ ꯎꯅꯕ ꯃꯤꯁꯨ ꯂꯩꯇꯦ
ꯎꯝ ꯑꯩꯈꯣꯏꯒꯤꯅ ꯁꯪꯉꯝꯗ ꯆꯠꯄ ꯁꯪꯉꯝ ꯑꯃꯗ ꯕꯣꯔꯥ ꯃꯉꯥ